ꯇꯥꯏ ꯇꯥꯏꯌꯦꯀꯣ
ꯑꯥꯎ ꯇꯥꯏꯌꯦ
ꯑꯣ ꯀꯃꯥꯏ ꯇꯧꯔꯤꯕ꯭ꯔꯣ
ꯑꯩꯗꯤ ꯁꯨꯝ ꯐꯝꯂ ꯂꯩꯌꯦ
ꯑꯣ ꯌꯨꯝꯗ ꯂꯩꯕ꯭ꯔꯥ
ꯑꯥꯎ ꯌꯨꯝꯗꯅꯦ
ꯑꯣ ꯑꯩꯈꯣꯏꯁꯨ ꯌꯨꯝꯗ ꯂꯩꯌꯦꯗ ꯉꯁꯤꯗꯤ ꯅꯣꯡ ꯁꯥꯥꯕꯒꯤꯀꯣ ꯌꯨꯝꯗ ꯄꯣꯊꯥꯔꯒ ꯂꯩ
ꯑꯥ ꯎꯝ ꯌꯥꯝ ꯁꯥꯥꯏ
ꯅꯣꯏꯗꯁꯨ ꯅꯣꯡ ꯁꯥꯕ꯭ꯔꯥ
ꯑꯥꯎ ꯅꯣꯡ ꯈꯔ ꯃꯝꯃꯤ ꯑꯗꯨꯕꯨ ꯅꯣꯡꯁꯥ ꯑꯥꯏ ꯁꯥꯕꯗꯤ ꯌꯥꯝ ꯁꯥꯏꯌꯦ
ꯍꯣꯏ ꯌꯥꯝ ꯁꯥꯏ ꯎꯝ
ꯎꯝ ꯆꯥꯛ ꯆꯥꯔꯕꯣ ꯀꯩ ꯏꯟꯖꯥꯡ ꯆꯥꯔꯒꯦ
ꯑꯁ ꯉꯁꯤꯗꯤ ꯗꯥꯜ ꯆꯥꯏꯌꯦ
ꯑꯣ ꯑꯩ ꯑꯩꯅ ꯃꯥꯏꯔꯦꯟ ꯃꯅꯥ ꯆꯥꯏꯌꯦ
ꯑꯣ
ꯍꯧꯅꯤꯅꯦ
ꯎꯝ ꯍꯥꯎꯗꯦꯗ ꯑꯩꯗꯤ ꯀꯣꯂꯦꯖ ꯀꯥꯔꯤ
ꯑꯣ ꯑꯗꯨꯗꯤ ꯌꯥꯝ ꯑꯉꯥꯡ ꯑꯣꯏꯔꯝꯒꯅꯤꯗ ꯑꯣ ꯑꯩꯗꯤ ꯀꯣꯂꯦꯖ ꯀꯥꯕ ꯂꯣꯏꯔꯦꯗ
ꯒ꯭ꯔꯦꯖꯨꯌꯦꯁꯟ ꯂꯣꯏꯔꯕꯣ
ꯍꯣꯏ ꯒ꯭ꯔꯦꯖꯨꯌꯦꯁꯟꯗꯤ ꯑꯥꯗ
ꯅꯍꯥꯟ ꯇꯧꯈ꯭ꯔꯦ ꯒ꯭ꯔꯦꯖꯨꯌꯦꯁꯟꯗꯤ ꯇꯧꯈ꯭ꯔꯦ ꯀꯨꯏꯈ꯭ꯔꯦꯗ ꯑꯩꯗꯤ ꯒ꯭ꯔꯦꯖꯨꯌꯦꯁꯟꯁꯨ ꯇꯧꯈ꯭ꯔꯦ ꯃꯁꯇꯔꯁꯨ ꯂꯣꯏꯈ꯭ꯔꯦ ꯍꯧꯖꯤꯛꯇꯤ ꯑꯗꯨꯝ ꯌꯨꯝꯗ ꯂꯩꯗ
ꯑꯣ ꯆꯤꯡꯗ ꯇꯝꯄꯥꯛꯇꯔꯥ
ꯑꯥ ꯑꯩ ꯇꯝꯄꯥꯛꯇ ꯂꯩꯌꯦ ꯍꯧꯖꯤꯛꯇꯤ
ꯑꯣ
ꯅꯪꯗꯤ
ꯑꯩꯁꯦ ꯇꯝꯄꯥꯛꯇ ꯂꯩꯌꯦ
ꯑꯣ ꯑꯣ ꯍꯣꯏ ꯅꯪꯒꯤ ꯅꯈꯣꯟ ꯇꯥꯔꯒ ꯑꯗꯨꯝ ꯃꯥꯜꯂꯦ ꯅꯪꯗꯤ ꯑꯩꯗꯤ ꯑꯗꯨꯝ ꯑꯁꯤꯗ ꯑꯁꯤꯗꯁꯨ ꯑꯗꯨꯝ ꯂꯩꯇꯕ ꯑꯣ ꯃꯔꯥꯡ ꯃꯔꯥꯡꯇ ꯂꯩꯌꯦ ꯈꯣꯏꯒꯤ ꯌꯨꯝꯗꯤ ꯁꯤ ꯀꯩꯅꯣ ꯑꯩꯈꯣꯏꯒꯤ ꯀ꯭ꯋꯥꯇꯔꯗꯤ ꯂꯩꯌꯦ ꯑꯗꯨ ꯑꯣꯏꯔꯁꯨ ꯍꯣꯂꯤꯗꯦꯒꯨꯝꯕ ꯉꯛ ꯇꯥ ꯂꯛꯄꯒꯤꯀꯣ ꯂꯣꯟꯁꯦ ꯑꯩ ꯈꯔꯥ ꯋꯥꯕꯅꯤ
ꯑꯥ
ꯑꯗꯨ ꯁꯦꯀꯦꯟ ꯏꯌꯔ ꯊꯥꯔꯗ ꯏꯌꯔ ꯐꯥꯔꯁ ꯏꯌꯔ ꯔꯥ
ꯁꯦꯀꯦꯟ ꯏꯌꯥꯔ
ꯁꯦꯀꯦꯟ ꯏꯌꯥꯔ ꯑꯣꯏꯔꯦꯀꯣ ꯑꯣ ꯌꯥꯝ ꯑꯉꯥꯡ ꯑꯣꯏꯔꯤꯗ ꯑꯩꯗꯤ ꯇꯨ ꯊꯥꯎꯖꯟ ꯁꯚꯦꯟ ꯇꯤꯟꯗ ꯒ꯭ꯔꯦꯖꯨꯌꯦꯠ ꯇꯧꯈ꯭ꯔꯦꯗ ꯃꯥꯁꯇꯔꯁꯨ ꯇꯨ ꯊꯥꯎꯖꯟ ꯇ꯭ꯋꯦꯟꯇꯤꯗ ꯇꯧꯈ꯭ꯔꯦ
ꯑꯣ ꯑꯗꯨ ꯀꯩ ꯊꯕꯛ ꯇꯧꯔꯤꯕ ꯀꯩ ꯍꯣꯠꯅꯔꯤ
ꯑꯥ ꯑꯣ ꯑꯗꯨ ꯑꯩꯅ ꯐꯥꯏꯅꯥꯟꯁ ꯀꯝꯄꯅꯤꯗ ꯊꯕꯛ ꯇꯧꯈ꯭ꯔꯦ ꯊꯕꯛ ꯇꯧꯋꯦ ꯑꯗꯨꯒ ꯆꯍꯤ ꯃꯔꯤ ꯃꯉꯥ ꯁꯨꯔꯒ ꯍꯧꯖꯤꯛꯇꯤ ꯀꯔꯤꯅꯣ ꯂꯨꯍꯣꯡꯁꯨ ꯂꯨꯍꯣꯡꯈ꯭ꯔꯦꯗ
ꯑꯣ
ꯂꯨꯍꯣꯡ ꯂꯨꯍꯣꯡꯕ ꯀꯥꯟꯗ ꯑꯩꯈꯣꯏꯅ ꯊꯕꯛ ꯇꯧꯅꯤꯡꯉꯁꯨ ꯑꯗꯨꯝ ꯇꯧꯕ ꯌꯥꯗꯦꯅ ꯑꯗꯨ ꯒꯤ ꯑꯩꯒꯤ ꯑꯩꯗꯤ ꯂꯨꯍꯣꯡꯔꯒ ꯑꯗꯨꯝ ꯌꯨꯝꯗ ꯂꯩꯈ꯭ꯔꯦ ꯍꯧꯖꯤꯛꯇꯤ
ꯎꯝ ꯐꯩ ꯎꯝ ꯑꯗꯨ ꯎꯝ ꯏꯆꯦꯒꯤ ꯅꯨꯄꯥꯁꯨ ꯇꯝꯄꯥꯛꯀꯤ ꯃꯤꯔꯥ
ꯎꯝ ꯅꯠꯇꯦ ꯑꯩꯒꯤ ꯅꯨꯄꯥꯁꯨ ꯆꯤꯡꯒꯤ ꯃꯤꯅꯤꯗ ꯑꯩꯅ ꯍꯧꯖꯤꯛ ꯃꯥꯒꯤ ꯍꯣꯂꯤꯗꯦ ꯂꯩꯕ ꯑꯩꯒꯤ ꯅꯨꯄꯥꯒꯤ ꯍꯣꯂꯤꯗꯦ ꯂꯩꯕ ꯑꯗꯨꯒ ꯑꯩꯈꯣꯏꯅꯤ ꯊꯣꯛꯑꯦ ꯊꯣꯛꯂꯒ ꯁꯤ ꯑꯩꯒꯤ ꯌꯨꯝꯀꯣ ꯑꯩꯒꯤ ꯀꯔꯤꯅꯣ ꯑꯩꯒꯤ ꯅꯨꯄꯥꯒꯤ ꯌꯨꯝ ꯅꯠꯇꯕ ꯑꯩꯒꯤ ꯌꯨꯝ ꯀꯣ ꯑꯗꯨ ꯏꯝꯐꯥꯜꯗ ꯂꯩꯕ ꯑꯗꯨꯒꯤ ꯑꯩꯒꯤ ꯌꯨꯝꯗ ꯍꯧꯖꯤꯛꯇꯤ ꯀꯣꯏꯔꯂꯒ ꯑꯗꯨꯝ ꯂꯩꯌꯦ ꯃꯇꯝꯗꯤ ꯂꯩ ꯌꯥꯝ ꯀꯨꯏꯅꯗꯤ ꯂꯩꯔꯣꯏ ꯑꯗꯨ ꯑꯣꯏꯔꯁꯨ ꯀꯣ ꯍꯣꯂꯤꯗꯦꯗ ꯌꯨꯝ ꯂꯥꯛꯄꯅꯤꯅ ꯑꯩꯈꯣꯏꯁꯦ ꯊꯥ ꯑꯅꯤꯒꯨꯝꯕ ꯍꯣꯂꯤꯗꯦ ꯂꯧꯕ ꯑꯗꯨ ꯊꯥ ꯑꯃꯗꯤ ꯏꯁꯄꯦꯟ ꯇꯧꯈ꯭ꯔꯦ ꯍꯣꯜ ꯖꯨꯟꯗꯣ
ꯎꯝ
ꯂꯩꯇꯦꯍꯦ ꯖꯨꯂꯥꯏ ꯃꯤꯗꯥꯋꯤꯠ ꯇꯨꯝꯃ
ꯑꯣ ꯏꯆꯦꯖꯤ ꯀꯕꯨꯏ ꯅꯠꯇ ꯃꯥꯜꯂꯤꯀꯣ ꯀꯕꯨꯏ ꯀꯕꯨꯏ ꯅꯠꯇ ꯃꯥꯜꯂꯦꯕ
ꯃꯥꯅꯤꯗ
ꯃꯥꯟꯅꯦ
ꯎꯝ
ꯑꯣ ꯑꯥ
ꯑꯣ ꯆꯥꯟ ꯑꯁ ꯑꯩꯒꯤ ꯁꯣꯔꯤ ꯁꯣꯔꯤ ꯁꯤꯗ ꯑꯁ ꯎ ꯎꯝ ꯀꯔꯤꯅꯣ ꯍꯦꯡ ꯑꯩꯒꯤ ꯏꯆꯦꯒꯤ ꯏꯅꯥꯎꯅꯨꯄꯥ ꯂꯩꯕꯀꯣ ꯑꯥ ꯏꯆꯦꯒꯤ ꯃꯆꯥꯅꯨꯄꯥ ꯂꯩꯕ ꯑꯉꯥꯡꯗꯣ
ꯑꯥ
ꯑꯗꯨ ꯃꯥꯅ ꯍꯥꯏꯔꯤꯅꯦ ꯁꯤ ꯒꯦꯝ ꯁꯥꯟꯅꯥꯔꯒ ꯂꯩꯕꯒꯤ ꯀꯣꯜꯁꯨ ꯇꯧꯕ ꯌꯥ ꯍꯤꯍꯤ ꯍꯥꯍꯥ ꯃꯔꯛ ꯃꯔꯛ ꯄ ꯕꯦꯛꯒ꯭ꯔꯥꯎꯟ ꯅꯣꯏꯁ ꯊꯣꯛꯄꯒꯤ ꯃꯤꯅ ꯀꯩꯅꯣ ꯑꯁ ꯅꯪꯒꯤꯗꯤ ꯇꯥꯜꯂꯦꯗ ꯍꯥꯏꯕꯁꯨ ꯑꯗꯨ ꯂꯩꯕꯅꯦꯕ
ꯎꯝ ꯑꯩꯒꯤꯁꯨ ꯕꯦꯛꯒ꯭ꯔꯥꯎꯟꯁꯤꯡ ꯃꯈꯣꯟ ꯇꯥꯔꯝꯒꯅꯤꯗ
ꯑꯥ ꯑꯥ ꯌꯥꯏꯗ ꯅꯪ ꯒꯤꯗꯤ
ꯎꯝ
ꯅꯪꯁꯨ ꯑꯩꯈꯣꯏꯅꯤꯀꯣ ꯍꯥꯏꯕꯗꯤ ꯑꯕꯣꯏꯅꯤꯀꯣ ꯎꯝ ꯎꯝ
ꯎꯝ
ꯅꯪꯗꯤ ꯌꯨꯝ ꯑꯣꯏꯅ ꯁꯤꯗ ꯂꯩꯈ꯭ꯔꯕ꯭ꯔꯥ
ꯅꯠꯇꯦ ꯑꯩ ꯔꯦꯟꯗ ꯂꯩꯕꯅꯦ
ꯑꯣ ꯑꯣ
ꯀꯣꯆꯤꯡꯅ ꯃꯔꯝ ꯔꯦꯟꯇ ꯂꯩꯕ
ꯑꯣ ꯑꯣ
ꯁꯤꯗꯤ ꯑꯥ ꯀ꯭ꯂꯥꯁ ꯀꯥꯕ꯭ꯔꯥ
ꯉꯁꯤ ꯀ꯭ꯂꯥꯁ ꯂꯩ ꯑꯗꯨꯕꯨ ꯑꯩ ꯅꯨꯡꯁꯥ ꯁꯥꯕꯒꯤ ꯆꯠꯅꯤꯡꯗ꯭ꯔꯦ ꯍꯥꯏꯅ ꯆꯠꯇ꯭ꯔꯦ
ꯑꯥ ꯑꯣ ꯌꯥꯏꯅꯦ ꯒ꯭ꯔꯦꯖꯨꯌꯦꯁꯟ ꯀꯥꯕ ꯃꯇꯝꯗꯗꯤ ꯃꯔꯛ ꯃꯔꯛꯇꯗꯤ ꯑꯗꯨꯝ ꯇꯧꯋꯤꯗ ꯑꯩꯈꯣꯏꯁꯨ
ꯎꯝ
ꯑꯗꯨ ꯑꯩꯈꯣꯏ ꯑꯩꯅꯗꯤ ꯗꯤꯌꯨꯗ ꯇꯝꯕ ꯗꯦꯜꯂꯤꯗꯀꯣ
ꯑꯣ
ꯑꯗꯣ ꯎꯝ ꯀ꯭ꯂꯥꯁ ꯑꯃ ꯉꯛꯇꯒꯨꯝꯕ ꯂꯩꯔꯗꯤ ꯆꯠꯅꯤꯡꯉꯥꯏꯗꯣ ꯇꯥꯟꯕ ꯑꯗꯨꯏ ꯑꯩꯈꯣꯏꯅ ꯐꯖꯅ ꯂꯧ ꯂꯧꯅꯤꯡꯉꯦ ꯍꯥꯏꯔꯗꯤ ꯆꯠꯂꯦ ꯅꯠꯇ꯭ꯔꯒ ꯀ꯭ꯂꯥꯁ ꯑꯃ ꯂꯩꯕ ꯀꯥꯟꯗꯗꯤ ꯆꯠꯇꯕꯅꯦ ꯑꯩꯈꯣꯢꯁꯨ
ꯎꯝ
ꯑꯗꯨꯝ ꯑꯣꯖꯥꯁꯤꯡꯕꯨ ꯋꯥꯔꯤ ꯁꯥꯔꯒ ꯑꯗꯨꯝ ꯌꯥꯕꯅꯤꯅꯀꯣ ꯃꯣꯏꯁꯨ ꯑꯗꯨꯝ ꯔꯤꯄꯤꯠ ꯇꯧꯗꯤ ꯇꯧꯕꯅꯦ ꯇꯤ ꯌꯨꯁꯤꯡꯒꯤ ꯑꯣꯖꯥ ꯁꯤꯡꯁꯦ ꯌꯥꯝ ꯐꯕꯅꯦ ꯑꯩꯈꯣꯢꯅ ꯑꯩ ꯉꯔꯥꯡ ꯂꯥꯛꯇ꯭ꯔꯦ ꯑꯁꯤ ꯑꯁꯤꯗ ꯅꯪ ꯔꯤꯄꯤꯠ ꯇꯧꯕ ꯌꯥꯒꯦꯔꯥ ꯍꯥꯏꯔꯗꯤ ꯑꯗꯨꯝ ꯃꯤ ꯑꯃꯅ ꯍꯥꯏꯔꯁꯨ ꯀꯣ ꯑꯗꯨꯝ ꯂꯥꯛꯑꯣ ꯍꯥꯏꯔꯒ ꯑꯗꯨꯝ ꯔꯤꯄꯤꯠ ꯇꯧꯑꯣ ꯌꯥꯝ ꯐꯥꯕꯅꯦ꯫
ꯎꯝ꯫ ꯑꯗꯨꯗꯤ ꯅꯪ ꯑꯉꯥꯡ ꯌꯥꯎꯔꯕ?
ꯑꯩ ꯀꯣ ꯑꯉꯥꯡ ꯂꯩꯇ꯭ꯔꯤꯌꯦ꯫
ꯑꯣ꯫
ꯑꯩꯁꯨ ꯂꯨꯍꯣꯡꯕ ꯀꯨꯏꯗ꯭ꯔꯤꯌꯦꯗ꯫ ꯆꯍꯤ ꯑꯃꯁꯨ ꯁꯨꯗ꯭ꯔꯤꯌꯦ꯫
ꯑꯣ꯫ ꯎꯝ꯫
ꯅꯣꯏꯒꯤ ꯃꯇꯥꯝꯁꯨ ꯂꯥꯛꯀꯅꯤꯀꯣ ꯅꯪ꯫ ꯅꯪꯗꯤ ꯆꯍꯤ ꯀꯨꯟꯒꯨꯝꯕꯗꯤ ꯁꯨꯈ꯭ꯔꯕ꯭ꯔꯥ?
ꯁꯨꯗ꯭ꯔꯤꯗꯥ ꯏꯆꯦ ꯀꯩꯅꯣ꯫
ꯑꯣ ꯑꯣ ꯍꯣꯏꯅꯦ ꯁꯦꯀꯦꯟ ꯏꯌꯥꯔ ꯑꯣꯏꯔꯗꯤ ꯑꯗꯨꯝ ꯇꯧꯒꯅꯤꯅꯦ꯫ ꯅꯪꯁꯦ ꯅꯪꯒꯤ ꯃꯈꯣꯟ ꯇꯥꯔꯒ ꯌꯥꯝ ꯑꯉꯥꯡ ꯑꯣꯏꯅ ꯇꯥꯕꯀꯣ꯫
ꯑꯥ꯫
ꯑꯩꯅ ꯁꯤ ꯋꯥꯔꯤ ꯁꯥꯕꯁꯦ ꯃꯤ ꯃꯤ ꯌꯥꯝꯃꯦ ꯉꯁꯤꯗꯤ ꯑꯩ ꯐ꯭ꯔꯤꯗ ꯂꯩꯕꯤꯒꯤꯀꯣ ꯗꯨ ꯑꯉꯥꯡ ꯒꯤ ꯕꯦꯛꯒ꯭ꯔꯥꯎꯟꯗꯤ ꯂꯩ ꯑꯗꯨ ꯑꯣꯏꯔꯁꯨ ꯑꯩꯅ ꯑꯁ ꯑꯩ ꯐ꯭ꯔꯤ ꯃꯇꯝꯗꯗꯤ ꯋꯥꯔꯤ ꯁꯥꯅꯤꯡꯉꯦ ꯍꯥꯏꯅ ꯉꯁꯤ ꯗꯤ ꯌꯥꯝ ꯁꯥꯈ꯭ꯔꯕꯅꯦꯕ ꯑꯗꯨ ꯑꯩꯅ ꯁꯟꯕꯁꯤ ꯁꯦ ꯅꯨꯄꯥꯁꯨ ꯑꯍꯨꯝꯔ ꯃꯔꯤꯔꯅꯦ ꯑꯗꯨ ꯅꯨ ꯄꯤ ꯑꯥ, ꯃꯔꯤꯀꯣ ꯅꯪꯅ ꯃꯉꯥ ꯇꯥꯔꯦ ꯉꯁꯤ ꯅꯨꯄꯤꯗꯣ ꯎꯝ꯫ ꯃꯣꯏꯁꯦ ꯑꯍꯥꯟꯕ ꯎꯝ ꯑꯍꯨꯝ ꯗꯤ ꯑꯗꯨꯝ ꯃꯧ ꯑꯣꯏꯅ ꯂꯩꯕ ꯑꯉꯥꯡꯁꯨ ꯂꯩꯈ꯭ꯔꯕ ꯃꯤꯁꯤꯡꯅꯤ꯫ ꯑꯩꯅ ꯋꯥꯔꯤ ꯁꯥꯔꯒ ꯃꯣꯏꯒꯤ ꯑꯉꯥꯡ ꯁꯤꯡꯒꯤ ꯋꯥꯔꯤꯅ ꯂꯤ ꯂꯤꯔꯒ ꯉꯁꯤ ꯇꯥꯏꯝꯁꯦ ꯑꯗꯨꯝ ꯄꯥꯁ ꯇꯧꯈ꯭ꯔꯦ꯫ ꯅꯨꯡꯉꯥꯏꯌꯦ ꯅꯨꯄꯤꯒ ꯋꯥꯔꯤ ꯁꯥꯕꯁꯨꯀꯣ꯫ ꯉꯥꯏꯁꯨꯨꯡ ꯅꯨꯉꯥꯏꯒꯅꯤ꯫
ꯍꯣꯏ ꯑꯩ ꯑꯩ ꯍꯨꯖꯤꯛ ꯑꯩꯅ ꯉꯁꯤ ꯑꯩꯅ ꯉꯁꯤ ꯑꯍꯥꯟꯕꯅꯤꯕ ꯑꯩꯅ ꯇꯧꯕꯁꯦ ꯑꯗꯨꯒ ꯎꯝ ꯉꯁꯤ ꯀꯣꯜ ꯇꯧꯕꯁꯤ ꯅꯨꯄꯥꯗ ꯅꯨꯄꯥ ꯑꯍꯨꯝ ꯅꯨ ꯄꯤ ꯅꯪꯅ ꯑꯅꯤꯅꯦꯕ ꯑꯗꯨꯗ ꯀꯩꯅꯣ ꯅꯨꯄꯥꯁꯤꯡꯗ ꯑꯍꯟ ꯉꯥꯛꯇ ꯏꯆꯦꯒꯨꯝꯕ ꯉꯥꯛꯇ꯫
ꯑꯣ ꯑꯣ ꯍꯣꯏ ꯍꯣꯏ ꯌꯥꯝ ꯂꯩꯕꯅꯦ ꯅꯨꯄꯥꯗꯣ ꯑꯩꯈꯣꯏꯒꯤ ꯑꯦꯖ ꯒꯨꯝꯕ ꯑꯩꯈꯣꯏꯗꯒꯤ ꯑꯍꯟ ꯑꯣꯏꯕ ꯑꯗꯨꯝ ꯂꯩꯕꯅꯦ꯫
ꯎꯝ꯫ ꯒ꯭ꯔꯦꯖꯨꯑꯦꯁꯟ ꯂꯣꯏꯌꯦ ꯍꯥꯏꯕ ꯉꯛꯇ ꯃꯥꯁꯇꯔ ꯐꯥꯎ ꯂꯣꯏꯔꯦ ꯍꯥꯏꯕ ꯂꯩ꯫
ꯑꯩꯅ ꯋꯥꯔꯤ ꯁꯥꯕ ꯃꯇꯝꯗ ꯑꯗꯨꯝ ꯆꯞ ꯆꯥꯅ ꯃꯣꯏꯁꯦ, ꯑꯩꯒꯤ ꯋꯥꯔꯤꯗ ꯆꯜꯂꯦꯕꯀꯣ
ꯑꯥ
ꯈꯪꯗꯦꯍꯦ
ꯀꯩꯅꯩ ꯁꯤ ꯕꯦꯛꯒ꯭ꯔꯥꯎꯟꯅꯤ ꯃꯈꯣꯟ ꯇꯥꯔꯁꯨ ꯑꯩꯈꯣꯏꯅ ꯉꯥꯡꯕꯤꯗ꯭ꯔꯗꯤ ꯌꯥꯕ ꯅꯠꯇ꯭ꯔꯣ
ꯅꯪꯒꯤ ꯕꯦꯛꯒ꯭ꯔꯥꯎꯟ ꯂꯥꯛꯑꯦꯕ ꯅꯠꯇ꯭ꯔꯒ ꯑꯩꯒꯤ ꯕꯦꯛꯒ꯭ꯔꯥꯎꯟ ꯅꯣꯏꯁ ꯂꯥꯛꯑꯦ ꯍꯥꯏꯕ꯭ꯔꯥ
ꯅꯠꯇꯦ ꯑꯩꯒꯤꯁꯨ ꯅꯪꯒꯤꯁꯨ ꯕꯦꯛꯒ꯭ꯔꯥꯎꯟ ꯃꯈꯣꯟ ꯇꯥꯔꯗꯤ ꯌꯥꯗꯦ ꯍꯥꯏꯕ ꯅꯠꯇ꯭ꯔꯣ
ꯑꯥ ꯑꯗꯨꯅꯤ ꯌꯥꯗꯦ ꯍꯥꯏꯗꯤ ꯍꯥꯏꯕꯅꯤꯀꯣ
ꯑꯗꯨꯕꯨ ꯑꯩꯈꯣꯏꯅ ꯉꯥꯡꯗ꯭ꯔꯗꯤ ꯑꯩꯈꯣꯏꯕꯨ ꯉꯥꯡꯗ꯭ꯔꯗꯤ ꯌꯥꯕ ꯅꯠꯇ꯭ꯔꯣ ꯍꯥꯏꯕ
ꯑꯥ ꯀꯔꯤꯁꯨ ꯅꯠꯇꯦꯗ ꯑꯗꯨꯝ ꯃꯔꯛ ꯃꯔꯛꯇ ꯑꯗꯨꯝ ꯔꯤꯖꯦꯛ ꯇꯧꯌꯦ ꯑꯗꯨ ꯑꯣꯏꯔꯁꯨ ꯑꯩꯈꯣꯏꯗꯤ ꯑꯩꯈꯣꯏꯁꯨ ꯃꯤꯅꯤꯅ ꯑꯗꯨꯝ ꯕꯦꯛꯒ꯭ꯔꯥꯎꯟꯗꯁꯨ ꯅꯣꯏꯁꯁꯨ ꯂꯥꯛꯄꯅꯤ ꯑꯗꯨ ꯀꯥꯟꯅꯗꯦꯗ ꯑꯗꯨꯝ ꯌꯥꯕꯅꯤꯗ
ꯍꯥꯏ ꯌꯥꯥꯎꯔꯛꯄ ꯌꯦꯡꯒꯦꯅ ꯍꯥꯏꯈꯤꯕꯅꯦ
ꯋꯥꯔꯤꯗꯨꯝ ꯁꯥꯔꯒ ꯂꯣꯏꯔꯦꯗ ꯑꯩꯈꯣꯏꯅ ꯐꯖꯅ ꯋꯥꯔꯤ ꯁꯥꯕꯗ ꯀꯔꯤꯁꯨ ꯍꯥꯏꯅꯤꯡꯉꯥꯏ ꯂꯩꯇꯦ ꯃꯣꯏꯒꯤꯁꯨ ꯁꯨ ꯑꯩꯒꯤꯁꯨ ꯃꯔꯛ ꯃꯔꯛꯇ ꯔꯤꯖꯦꯛ ꯆꯠꯂꯦ ꯑꯗꯨ ꯑꯣꯏꯔꯁꯨ ꯑꯥ ꯑꯥ ꯑꯁꯤꯒꯨꯝꯕ ꯃꯔꯝꯗꯗꯤ ꯇꯣꯛꯈ꯭ꯔꯣ ꯑꯩ ꯀꯥꯎꯈ꯭ꯔꯕꯅꯦ ꯅꯪ ꯅꯪ ꯋꯥꯔꯤ ꯁꯥꯕ ꯉꯁꯤ ꯈꯛꯇꯅꯤ ꯍꯥꯏꯕ ꯉꯁꯤꯗ ꯍꯧꯕꯅꯦꯕ ꯑꯣ
ꯏꯆꯦꯗꯤ ꯀꯨꯏꯔꯕꯣ
ꯑꯥ ꯑꯩꯗꯤ ꯍꯞꯇꯥ ꯑꯃ ꯁꯨꯈ꯭ꯔꯦ
ꯑꯣ
ꯑꯩꯒꯤ ꯐ꯭ꯔꯦꯟꯅ ꯏꯟꯇ꯭ꯔꯣꯗ꯭ꯌꯨꯁ ꯇꯧꯕꯤꯕꯀꯣ
ꯎꯝ
ꯅꯨꯡꯉꯥꯏꯕꯅꯦ ꯁꯤ ꯅꯪ ꯉꯔꯥꯡ ꯇꯧꯕꯗꯣ ꯐꯥꯕꯅꯦ ꯑꯥ ꯉꯁꯤ ꯑꯍꯟ ꯉꯁꯤꯅ ꯑꯍꯥꯟꯕꯅꯦꯕ ꯀꯣ ꯉꯁꯤꯔ ꯉꯔꯥꯡꯔ ꯅꯪ ꯍꯥꯏꯕꯗꯨ
ꯑꯥ ꯅꯨꯡꯗꯥꯡꯅ ꯇꯧꯗꯣꯏꯕ ꯑꯗꯨꯒ ꯉꯁꯤ ꯑꯌꯨꯛꯅ ꯑꯦꯛꯁꯦꯞ ꯇꯧꯕꯤꯕ
ꯑꯣ ꯑꯣ ꯑꯗꯨ ꯌꯥꯝ ꯐꯕꯅꯤꯀꯣ ꯍꯥꯏ ꯌꯥꯝ ꯅꯨꯡꯉꯥꯏꯕꯅꯦ ꯑꯁꯤ ꯄꯥꯏꯕ ꯀꯥꯟꯗ ꯕꯣꯔꯤꯡꯁꯨ ꯆꯨꯗꯦ ꯑꯩꯈꯣꯏ ꯋꯥꯔꯤ ꯁꯥ ꯁꯥꯔꯒ ꯂꯩꯕꯗꯣ
ꯑꯥ
ꯑꯗꯣ ꯉꯁꯤꯗꯤ ꯀꯔꯤ ꯇꯧꯒꯦꯔꯥ ꯑꯗꯨꯝ ꯌꯨꯝꯗ ꯂꯩꯒꯦꯔꯥ
ꯌꯨꯝꯗ ꯑꯗꯨꯝ ꯂꯩꯅꯤ ꯍꯣꯏ
ꯑꯣ ꯐꯩꯅꯦ
ꯍꯣꯔꯦꯟ ꯍꯣꯔꯦꯟꯗꯤ ꯁꯨꯝ ꯊꯕꯛ ꯆꯠꯀꯅꯤ꯫
ꯅꯪ ꯅꯊꯟꯇ ꯂꯩꯕ꯭ꯔꯥ?
ꯑꯧ ꯏꯊꯟꯗ ꯂꯩꯌꯦ ꯫
ꯑꯣ
ꯎꯝ ꯅꯪꯒꯤ ꯀꯣꯜ ꯌꯥꯝ ꯂꯩꯔꯤꯗꯤ ꯑꯃꯨꯛꯀ ꯀꯣꯜ ꯇꯧꯔꯛꯄ ꯌꯥꯕ꯭ꯔꯥ ꯑꯩꯈꯣꯏꯅꯤꯒꯤꯗꯣ ꯀꯣꯜ ꯂꯣꯏꯔꯅꯤ꯫
ꯎꯝ ꯂꯣꯏꯔꯅꯤ꯫
ꯎꯝ ꯇꯧꯔꯛꯑꯣꯀꯣ
ꯑ ꯃꯊꯟꯗ ꯀꯛꯊꯠ ꯀꯗꯧ ꯃꯥꯂꯦ꯫
ꯑ ꯍꯣꯏ
ꯎꯝ ꯎꯝ ꯃꯤ ꯑꯃꯅ ꯃꯔꯤꯈꯛꯇ ꯇꯧꯗꯣꯏꯅꯦ ꯍꯥꯏ ꯅꯠꯇ꯭ꯔꯣ?
ꯎꯝ ꯅꯨꯃꯤꯠ ꯅꯨꯃꯤꯠ ꯑꯃꯗ ꯅꯨꯃꯤꯠ ꯑꯃꯗꯀꯣ
ꯑꯥ
ꯍꯌꯦꯡꯒꯨꯝꯗꯤ ꯑꯗꯨꯝ